ꯍꯜꯂꯣ
ꯍꯜꯂꯣ ꯇꯥꯔꯕꯣ
ꯇꯥꯏꯌꯦ ꯇꯥꯏꯌꯦ ꯅꯪ ꯃꯃꯥꯡꯒꯤ ꯀꯣꯟ ꯐꯣꯟ ꯇꯧꯅꯕ ꯃꯇꯝꯗꯀꯣ ꯑꯩꯈꯣꯏꯒꯤ ꯆꯦꯒꯨꯝꯕ ꯍꯥꯡꯗꯣꯛꯄ ꯁꯦꯒꯥꯏ ꯃꯈꯣꯟ ꯄ꯭ꯔꯦꯛ ꯄ꯭ꯔꯦꯛ ꯄ꯭ꯔꯦꯛ ꯂꯥꯎꯕꯗꯣ ꯑꯗꯨꯃꯥꯏꯅ ꯌꯥꯝ ꯇꯥꯈꯤꯕꯀꯣ ꯑꯗꯨ ꯇꯧꯕ ꯇꯧꯒꯅꯨꯀꯣ
ꯃꯃꯥꯡꯒꯤ ꯍꯥꯏꯁꯤ ꯊꯥꯏꯅ ꯍꯧꯔꯛꯄꯒ
ꯅꯠꯇꯦ ꯍꯧꯖꯤꯛ ꯋꯥꯅ ꯁꯥꯟꯅꯔꯝꯕꯅꯣ
ꯍꯧꯖꯤꯛ ꯏꯕꯥꯅꯤ ꯁꯥꯟꯅꯕꯗꯗꯤ ꯁꯤ ꯍꯥꯡꯕ ꯈꯣꯠꯄꯗꯤ ꯀꯩꯝꯇꯗꯤ ꯂꯩꯇꯕꯅꯦ ꯑꯗꯣ ꯑꯩꯁꯨ ꯒ꯭ꯌꯥꯟ ꯇꯥꯗ꯭ꯔꯤ ꯑꯗꯣ ꯁꯩꯁꯛꯄꯗꯣ ꯏꯅꯥꯛꯇ ꯁꯛꯍꯟꯕꯤꯔꯛꯀꯅꯣ ꯚꯣꯏꯁ ꯑꯅꯤ ꯑꯃꯨꯛ ꯁꯝꯖꯤꯟꯅꯩꯌꯦꯅ ꯑꯃꯨꯛ ꯇꯧꯕꯤꯔꯛꯀꯅꯤ
ꯐꯔꯦ ꯐꯔꯦ
ꯅꯪ ꯃꯊꯛꯇ ꯀꯥꯈꯠꯂꯕ꯭ꯔꯣ ꯃꯈꯥꯗ ꯂꯩꯔꯤ ꯕ꯭ꯔꫭ ꯃꯈꯥꯗ ꯂꯩꯔꯤ ꯑꯩ ꯑꯣ ꯐꯔꯦ ꯑꯗꯨꯗꯤ
ꯉꯁꯤꯗꯤ ꯑ ꯃꯤ ꯂ ꯌꯥ ꯌꯦꯡꯕ ꯀꯌꯥꯝ ꯂꯥꯛꯀꯦ
ꯉꯁꯤꯗꯤ ꯑꯣꯟꯊꯣꯛꯅ ꯋꯥꯈ꯭ꯔꯦ ꯌꯥꯝꯂꯥꯛ ꯄꯗꯤ ꯅꯠꯇꯦ ꯑꯗꯣ ꯇꯧꯒꯗꯕ ꯊꯕꯛꯇꯣ ꯌꯥꯝ ꯁꯥꯡꯕ ꯑꯣꯏꯕ ꯑꯗꯨꯒ ꯎꯝ ꯉꯥꯡꯁꯤꯡꯁꯤꯖꯨ ꯑꯩꯈꯣꯏꯒꯤ ꯑꯉꯥꯡ ꯑꯣꯏꯕꯒꯤ ꯑꯃ ꯑ ꯖꯔꯥ ꯖꯔꯥ ꯇꯧꯁꯤꯟꯒꯦꯗꯁꯨ ꯌꯥꯗꯕꯗꯣ ꯅꯥꯏꯌꯦ ꯑꯃꯨꯛ ꯇꯧꯅꯤ ꯑꯗꯒꯤ ꯋꯥꯕꯒꯤ ꯑꯃꯨꯛ ꯍꯤ ꯍꯥꯥ ꯑꯃꯨꯛ ꯇꯧꯔꯛꯀꯅꯤ ꯇꯧꯗꯅ ꯍꯦ ꯑꯗꯨꯝ ꯍꯦꯛ ꯍꯧꯕꯗꯒꯤ ꯉꯁꯤꯗꯤ ꯑꯗꯨꯝ ꯄꯨꯡ ꯑꯩꯅ ꯌꯨꯝ ꯌꯧꯔꯛꯄꯁꯦ ꯄꯨꯡ ꯇꯔꯨꯛ ꯃꯈꯥꯏ ꯈꯔꯥ ꯍꯦꯜꯂꯝꯗꯧ ꯃꯥꯜꯂꯦ ꯉꯁꯤꯁꯨ ꯊꯦꯡꯉꯦ ꯌꯧꯔꯛꯄ ꯂꯣꯏꯁꯤꯟꯕ ꯌꯥꯗ ꯅ ꯑꯗꯨꯝ ꯑꯃ ꯑꯃ ꯇꯧ ꯂꯩꯉꯩꯗ ꯈꯔ ꯋꯥꯑꯦ ꯉꯁꯤꯁꯨ
ꯑꯗꯣ ꯃꯤ ꯃꯁꯤꯡꯗꯤ ꯀꯌꯥ ꯂꯥꯛꯀꯦ ꯆꯞ ꯆꯥꯕ ꯍꯥꯏꯕꯤꯌꯨꯅꯦ
ꯃꯤ ꯃꯁꯤꯡꯖꯦ ꯑꯩ ꯑꯈꫭꯏꯕꯒ ꯑꯩ ꯌꯦꯡ ꯑꯩꯅ ꯏꯁꯤꯟꯕꯗꯤ ꯑꯣꯏꯗ꯭ꯔꯃꯤꯅꯅꯦ ꯑꯩ ꯗꯥꯏꯔꯦꯛꯇꯤ ꯈꯪꯗ꯭ꯔꯦ ꯑꯗꯨꯒ ꯑꯩꯅ ꯅꯤꯡꯖꯡꯕꯗ ꯍꯥꯏꯔꯒꯗꯤ ꯑ ꯑꯩꯅ ꯅꯤꯡꯖꯛꯕꯗ ꯍꯥꯏꯔꯒ ꯗꯤ ꯇꯔꯦꯠꯃꯨꯛꯇꯤ ꯅꯤꯡꯁꯤꯡꯉꯦ ꯑꯩꯅ ꯑ ꯑꯩꯅ ꯆꯥꯎꯔꯥꯛꯄ ꯑꯝ ꯄꯥꯕꯗ ꯑ ꯗꯥꯏꯔꯦꯛ ꯃꯣꯏꯒꯤ ꯔꯤꯁꯤꯞꯁꯟꯒꯤꯗꯨꯗ ꯏꯕꯗꯨꯃꯛꯇꯤ ꯏꯗ꯭ꯔꯕꯅꯤꯅ ꯑꯩ ꯀꯌꯥꯅꫭꯗꯤ ꯈꯪꯗ꯭ꯔꯦ ꯑꯗꯨꯒ ꯇꯔꯦꯠ ꯇꯔꯦꯠ ꯅꯠꯇ꯭ꯔꯒ ꯇꯔꯨꯛꯇꯤ ꯑꯗꯨ ꯇꯔꯦꯠ ꯇꯔꯨꯛ ꯇꯔꯨꯛ ꯇꯔꯦꯠ ꯁꯨꯃꯥꯏꯅꯗꯤ ꯑꯣꯏꯔꯝꯗꯧꯗꯤ ꯃꯥꯜꯂꯦ ꯉꯁꯤꯒꯤꯗꯣ
ꯑꯣ ꯐꯔꯦ ꯐꯔꯦ ꯑꯗꯣ ꯅꯨꯄꯤ ꯀꯌꯥ ꯂꯥꯛꯄ ꯅꯨꯄꯥ ꯀꯌꯥ ꯂꯥꯛꯄ ꯑꯉꯥꯡ ꯀꯌꯥ ꯂꯥꯛꯄ ꯑꯍꯟ ꯀꯌꯥ ꯂꯥꯛꯄꯗꯣ ꯍꯥꯏꯐꯦꯠ ꯍꯥꯏꯕꯤꯕ ꯌꯥꯒꯗ꯭ꯔꯥ ꯁꯨꯝ ꯈꯪꯅꯤꯡꯗꯅ ꯍꯪꯖꯕꯅꯤ
ꯁꯦ ꯑꯉꯥꯡ ꯑꯃꯗ ꯍꯧꯋꯦ ꯉꯁꯤꯁꯦ ꯑꯉꯥꯡꯁꯦ ꯑꯉꯥꯡ ꯑꯣꯏꯖꯔꯒꯁꯨ ꯁꯨ ꯀꯩꯅꯣꯕꯨꯗꯤ ꯑꯍꯟꯒꯤ ꯀꯩꯅꯣꯅꯦ ꯌꯥꯅꯦ ꯑꯗꯨ ꯄꯥꯏꯔꯦ ꯃꯥꯁꯦ ꯑꯗꯨ ꯇꯧꯕ ꯂꯣꯏꯔꯕ ꯃꯇꯨꯡꯖꯤꯗ ꯑꯩꯅ ꯄꯥꯏꯕꯁꯦ ꯑꯃꯨꯛꯀꯁꯨ ꯑ ꯑꯍꯟ ꯑꯃꯃꯨꯛ ꯂꯥꯛꯑꯦ ꯑꯗꯨꯁꯨ ꯑꯃꯨꯛ ꯑ ꯆꯞ ꯃꯥꯟꯅꯕ ꯊ ꯃꯇꯝ ꯌꯥꯝ ꯆꯪꯕ ꯄꯣꯠ ꯑꯣꯏꯕꯒꯤ ꯇꯧꯔꯦ ꯑꯗꯨ ꯂꯣꯏꯔ ꯃꯇꯨꯡꯁꯤꯗ ꯉꯥꯛꯇꯪ ꯃꯤꯅꯤꯠ ꯃꯉꯥꯃꯨꯛ ꯄꯣꯊꯥꯕꯒ ꯑꯃ ꯑꯃꯃꯨꯛ ꯂꯥꯛꯑꯦ ꯑꯁꯤꯅ ꯑꯍꯟ ꯅꯨꯄꯥꯅꯦ ꯃꯥꯁꯤꯅ ꯀꯥꯅꫭ ꯗꯦꯟꯖꯔ ꯍꯥꯞꯄ ꯃꯊꯛꯅ ꯐꯨꯜ ꯑꯣꯏꯕ ꯃꯈꯥꯗꯅ ꯑꯥꯔ ꯄꯤ ꯗꯤ ꯑꯣꯏꯕ ꯑꯗꯨ ꯍꯥꯞꯄꯦ ꯑꯗꯨꯒ ꯑꯗꯨ ꯂꯣꯏꯕꯒ ꯑꯗꯨꯝ ꯃꯥ ꯉꯥꯏꯔꯤꯉꯩꯗ ꯅꯨꯄꯤ ꯑꯃꯃꯨꯛ ꯉꯥꯏꯔꯦ ꯃꯥꯅ ꯑꯃꯨꯛ ꯌꯥꯃꯥꯡ ꯃꯃꯥꯡꯒꯤ ꯌꯥ ꯑꯍꯨꯝꯁꯦ ꯂꯣꯏꯅꯃꯛ ꯇ꯭ꯔꯤꯠꯃꯦꯟ ꯇꯧꯕꯒꯤ ꯄꯣꯠ ꯑꯣꯏꯕ ꯑꯗꯨ ꯇꯧꯔꯤꯉꯩꯗ ꯑꯃꯃꯨꯛ ꯂꯥꯛꯑꯦ ꯑꯃꯃꯨꯛ ꯉꯥꯏꯔꯦ ꯃꯥꯖꯨ ꯄꯣꯝꯃꯦꯅ ꯇꯧꯔꯒ ꯂꯥꯛꯑꯦ ꯑꯗꯨꯗꯒꯤ ꯅꯥꯏ ꯀꯩꯀꯥꯗꯣ ꯂꯣꯏ ꯂꯧꯊꯣꯛꯑꯦ ꯑꯗꯨꯒꯤ ꯃꯇꯨꯡꯖꯤꯗ ꯅꯍꯥ ꯑꯃ ꯂꯥꯛꯑꯦ ꯃꯥꯅ ꯑꯃꯨꯛ ꯉꯁꯤꯖꯦ ꯃꯣꯏ ꯂꯨꯍꯣꯡꯕ ꯆꯠꯄꯗ ꯁꯥ ꯆꯥꯁꯤꯜꯂꯨꯕꯗ ꯗ ꯃꯌꯥꯗꯣ ꯅꯥꯔꯛꯄꯒꯤꯅꯦꯅ ꯂꯥꯛꯑꯦ ꯑꯗꯣ ꯃꯥꯗꯣ ꯌꯥꯝ ꯃꯣꯠꯁꯨ ꯃꯣꯠꯂꯝꯃꯦ ꯑꯗꯨꯒꯤ ꯇ꯭ꯔꯤꯠꯃꯦꯟꯗꯣ ꯑ ꯊꯦꯡꯁꯨ ꯊꯦꯡꯉꯕꯒꯤ ꯉꯁꯤꯗꯤ ꯍꯧꯔꯔꯣꯏꯁꯦ ꯍꯥꯏꯔꯒ ꯃꯥꯅ ꯌꯥꯝ ꯅꯨꯡꯉꯥꯏꯇꯕ ꯃꯄꯥ ꯑꯍꯨꯝꯗꯣ ꯑꯗꯨꯗꯣ ꯐꯖꯅ ꯁꯦꯡꯗꯣꯛꯄꯤꯔꯦ ꯑꯗꯨꯒ ꯑ ꯀꯩꯅꯣ ꯇꯧꯁꯦ ꯍꯥꯏꯔꯒ ꯅꯣꯡꯃ ꯂꯥꯛꯑꯣꯅ ꯑꯗꯨꯃꯥꯏꯅ ꯍꯥꯏꯈ꯭ꯔꯦ ꯑꯗꯣ ꯉꯁꯤꯗꯤ ꯑ ꯁꯣꯝꯒꯤ ꯏꯃꯨꯡꯗꯁꯨ ꯑꯝ ꯃꯄꯣꯛ ꯅꯨꯃꯤꯠ ꯀꯩꯀꯥ ꯌꯥꯎꯕꯒꯤ ꯀꯃꯥꯏꯅ ꯂꯦꯟꯒꯦ ꯉꯁꯤꯗꯤ ꯑꯌꯨꯛꯇꯒꯤꯅ ꯅꯨꯡꯊꯤꯟꯐꯧ ꯁꯝꯂꯥꯛꯄ ꯑꯃ ꯍꯥꯏꯕꯤꯔꯝꯃꯨ
ꯑꯌꯨꯛꯇꯒꯤ ꯅꯨꯡꯗꯤꯟꯁꯦ ꯑꯩ ꯉꯁꯤꯁꯦ ꯑꯗꯨꯝ ꯊꯕꯛꯁꯦ ꯂꯩꯔꯔꯦꯏꯗ꯭ꯔ ꯐꯤ ꯈꯔ ꯑꯩꯒꯤ ꯑꯃꯣꯠꯄ ꯈꯔ ꯂꯩꯕꯗꯣ ꯁꯨꯗꯣꯛꯁꯤꯔ ꯈꯟꯕꯅꯦ ꯑꯗꯨꯕꯨ ꯊꯕꯛ ꯂꯥꯛꯁꯤꯟꯕꯗꯒꯤ ꯊꯕꯛ ꯍꯥꯏꯕꯗꯤ ꯌꯥꯝꯅ ꯆꯥꯎꯕ ꯊꯕꯛꯇꯤ ꯅꯠꯇꯕ ꯃꯥꯆꯥ ꯃꯥꯁꯨ ꯉꯁꯥꯏꯒꯤ ꯑꯩ ꯌꯨꯝ ꯋꯛꯀꯤꯡ ꯆꯠꯂꯨꯔꯦ ꯂꯩ ꯑꯗꯒꯤ ꯑꯩꯒꯤ ꯌꯦꯅꯥꯎ ꯃꯆꯥ ꯇꯔꯥꯍꯨꯝꯗꯣꯏ ꯇꯔꯥꯃꯔꯤ ꯁꯨꯃꯥꯏꯅ ꯂꯩꯌꯦ ꯈꯔ ꯄꯨꯡꯀꯛ ꯄꯨꯡꯀꯛ ꯆꯥꯎꯔꯦ ꯃꯣꯏꯗꯣ ꯁꯨꯝꯐ ꯍꯥꯏꯗꯤ ꯌꯦꯡꯒꯣꯏ ꯃꯆꯥ ꯑꯃꯗ ꯍꯥꯟꯅ ꯁꯨꯝ ꯊꯝꯕꯅꯦꯕꯀꯣ ꯍꯧꯖꯤꯛꯇꯤ ꯑꯃꯨꯛ ꯈꯤꯇꯪ ꯆꯥꯎꯔꯛꯄꯒꯤ ꯅꯨꯡꯊꯤꯜ ꯁꯝꯕꯗꯣ ꯌꯥꯝ ꯁꯥꯕ ꯈꯣꯠꯄ ꯇꯧꯕꯗꯒꯤ ꯍꯥꯟꯅ ꯍꯥꯏꯗꯤ ꯌꯦꯟ ꯑꯔꯤꯕ ꯃꯈꯩ ꯂꯩꯔꯝꯕꯗꯣ ꯃꯊꯛꯇ ꯂꯩꯔꯝꯕ ꯌꯦꯟ ꯑꯅꯤꯈꯛ ꯂꯩꯕꯗꯣ ꯃꯈꯥꯗ ꯑꯃꯨꯛ ꯊꯥꯡꯗꯔꯦ ꯑꯗꯨꯒ ꯃꯣꯏꯅ ꯍꯥꯟꯅ ꯂꯩꯔꯝꯕꯒꯤ ꯑꯃꯣꯠꯄ ꯃꯊꯤ ꯀꯩꯀꯩ ꯃꯌꯥꯝꯗꯣ ꯂꯣꯏꯅ ꯑꯃꯨꯛ ꯁꯦꯡꯗꯣꯛꯑꯦ ꯑꯗꯨꯒ ꯑꯃꯨꯛ ꯁꯤꯠꯇꯣꯛꯇ ꯁꯟꯗꯣꯛꯇꯅ ꯑꯗꯒꯤ ꯆꯥꯏꯊꯣꯛꯄ ꯌꯥꯕ ꯆꯥꯏꯊꯣꯛꯑꯦ ꯑꯗꯨ ꯂꯣꯏꯔꯒ ꯑꯩ ꯉꯇꯪꯄꯣꯊꯒꯦꯅ ꯐꯝꯕ ꯀꯥꯟꯗ ꯑꯩꯈꯣꯏ ꯃꯅꯤꯡꯒꯤ ꯃꯆꯧ ꯐꯣꯟ ꯇꯧꯔꯛꯑꯦ ꯅꯪ ꯊꯕꯛ ꯍꯥꯡꯕ꯭ꯔ ꯈꯣꯠꯄ꯭ꯔ ꯚꯥꯁꯥꯜꯗ ꯆꯠꯃꯤꯟꯅꯕ ꯌꯥꯒꯗ꯭ꯔꯥꯅ ꯈꯣꯠꯀꯗ꯭ꯔꯥꯅ ꯚꯤꯁꯥꯜꯗ ꯆꯠꯂꯨꯁꯦ ꯍꯥꯏꯌꯦ ꯍꫭꯏ ꯑꯩꯅ ꯑꯗꯨꯗꯤ ꯑꯩꯗꯣ ꯃꯇꯝꯗꯤ ꯈꯤꯇꯪ ꯂꯧꯒꯅꯤ ꯑꯗꯨꯝ ꯄꯨꯡꯈꯥꯏ ꯑꯃ ꯄꯨꯡ ꯑꯃ ꯂꯩꯔ ꯆꯠꯁꯦꯅ ꯍꯥꯏꯔꯑꯦ ꯑꯗꯨꯒ ꯃꯥꯁꯨ ꯍꫭꯏ ꯑꯗꯨꯗꯤ ꯑꯩ ꯆꯥꯛ ꯆꯥꯔꯛꯈꯤꯒꯦ ꯈꯣꯠꯈꯤꯒꯦ ꯅꯣꯏ ꯆꯥꯛ ꯂꯣꯏꯗ꯭ꯔꯗꯤ ꯑꯩꯈꯣꯏꯗ ꯆꯥꯔꯁꯤ ꯂꯥꯛꯑꫭ ꯎꯇꯤꯖꯨ ꯊꯣꯡꯉꯦ ꯈꯣꯠꯂꯦ ꯍꯥꯏꯔꯦ ꯑꯗꯣ ꯑꯩꯅ ꯑꯗꯨꯗꯤ ꯌꯥꯔꯅꯤ ꯃꯥ ꯑꯩꯗꯤ ꯑꯗꯨꯝ ꯀꯩꯀꯩ ꯍꯥꯏꯕꯗꯤ ꯆꯥꯕ ꯌꯥꯕ ꯆꯥꯁꯤꯟꯈ꯭ꯔꯦ ꯄꯨꯛꯁꯨ ꯑꯗꯨꯝ ꯈꯔ ꯊꯜꯂꯦ ꯑꯗꯨꯝ ꯃꯔꯛꯇ ꯆꯥꯁꯤꯟꯕꯁꯨ ꯅꯨꯡꯉꯥꯏꯇ꯭ꯔꯦ ꯍꯥꯏꯕꯒꯤ ꯆꯥꯗ꯭ꯔꯦ ꯑꯗꯨꯒ ꯃꯥꯅ ꯑꯗꯨꯗꯤ ꯑꯩ ꯆꯥꯛ ꯆꯥꯕ ꯂꯣꯏꯔꯒ ꯍꯥꯏꯔꯛꯑꯒꯦꯅ ꯍꯥꯏꯔꯛꯑꯦ ꯑꯩꯁꯨ ꯉꯛꯇꯪ ꯄꯣꯊꯥꯔ ꯂꯩꯔꯦ ꯑꯗꯨꯒ ꯑꯗꯨꯝ ꯍꯥꯏꯔꯛꯑꯦ ꯍꯥꯏꯔꯛꯄꯗꯒꯤ ꯑꯗꯨꯝ ꯏꯕꯥꯟꯅꯤꯁꯦ ꯒꯥꯔꯤ ꯊꯧꯔꯒ ꯕꯤꯁꯥꯜꯗ ꯆꯠꯂꯦ ꯑꯗꯨꯒ ꯄꯣꯠ ꯆꯩ ꯂꯩꯕ ꯌꯥꯕ ꯄꯣꯠꯆꯩꯁꯦ ꯑꯗꯨꯝ ꯍꯥꯏꯗꯤ ꯑꯃꯇꯪ ꯑꯣꯏꯗ꯭ꯔꯦꯕ ꯚꯤꯁꯜꯗ ꯑꯃꯨꯛ ꯆꯪꯉꯦ ꯑꯗꯨꯒ ꯑꯩꯒꯤ ꯏꯅꯥꯎꯄꯥ ꯑꯃ ꯂꯩꯕꯗꯣ ꯃꯥ ꯍꯥꯏꯗꯤ ꯍꯟꯗꯛ ꯀ꯭ꯂꯥꯁ ꯇꯨꯌꯦꯜꯞ ꯀꯥꯕꯅꯦꯕꯀꯣ ꯑꯗꯨꯗꯨꯒꯤ ꯃꯥꯒꯤ ꯕꯣꯔꯗꯤꯡꯗ ꯂꯩꯕꯒꯤ ꯆꯪꯒꯗꯕ ꯄꯣꯠꯁꯦ ꯃꯌꯥꯝ ꯂꯩꯔꯦ ꯑꯗꯒꯤ ꯐꯤꯔꯣꯜꯁꯨ ꯍꯧꯖꯤꯛꯇꯤ ꯀꯥꯂꯦꯟ ꯃꯇꯝ ꯑꯣꯏꯔꯕꯅꯦꯀꯣ ꯑꯇꯦꯟꯕ ꯈꯣꯠꯄ ꯀꯩ ꯀꯩ ꯃꯌꯥꯝ ꯑꯃꯁꯨ ꯂꯩꯔꯦ ꯑꯗꯨ ꯂꯣꯏꯔꯒ ꯃꯥꯗꯣ ꯃꯁꯥꯗꯣ ꯑꯗꯨꯝ ꯈꯔ ꯄꯥꯕꯒꯤ ꯀꯩꯅꯣ ꯇꯧꯅꯕ ꯈꯤꯇꯪ ꯁꯨꯝ ꯂꯦꯟꯈꯠꯅꯕ ꯄ꯭ꯔꯣꯇꯤꯟ ꯄꯥꯎꯗꯔ ꯑꯃ ꯄꯤꯊꯛꯁꯦꯅ ꯃꯣꯏꯒꯤ ꯍꯦꯛ ꯌꯨꯝ ꯃꯃꯥꯡꯒꯤꯗꯨꯗ ꯁꯥꯟꯅꯐꯝ ꯑꯃ ꯂꯩꯔꯦ ꯑꯗꯨꯝ ꯑꯗ ꯌꯣꯜꯂꯦ ꯈꯣꯠꯂꯦ ꯍꯥꯏꯔꯅꯤ ꯆꯠꯃꯤꯟꯅꯔꯨꯁꯦꯅ ꯑꯃꯨꯛ ꯆꯠꯂꯨꯔꯦ ꯑꯗꯣ ꯍꯜꯂꯛꯄ ꯀꯥꯟꯗ ꯑꯗꯨꯝ ꯄꯨꯡ ꯇꯔꯥ ꯃꯈꯥꯏ ꯇꯔꯥꯃꯥꯊꯣꯏ ꯇꯥꯔꯦꯕꯀꯣ ꯑꯗꯨꯒ ꯑꯃꯨꯛ ꯉꯇꯪ ꯄꯣꯊꯥꯒꯦ ꯇꯧꯔꯤꯀꯥꯟꯗ ꯑꯃꯨꯛ ꯃꯥꯗꯣ ꯉꯁꯤꯗꯣ ꯑꯃꯨꯛ ꯇꯦꯟꯗꯔ ꯂꯩꯌꯦ ꯑꯃꯨꯛ ꯂꯧꯕ ꯂꯥꯛꯄ ꯌꯥꯒꯗ꯭ꯔꯥ ꯄꯩꯁꯥꯁꯨ ꯐꯔꯛ ꯇꯥꯗꯔꯦ ꯄꯤꯗꯕꯗꯣ ꯈꯣꯠꯇꯕꯗꯣ ꯑꯝꯇ ꯂꯧꯕ ꯂꯥꯛꯄ ꯐꯤ ꯑꯣꯏꯅ ꯑꯃꯨꯛ ꯇꯔꯥꯃꯥꯊꯣꯏ ꯃꯈꯥꯏ ꯕꯥꯔꯣ ꯁ꯭ꯋꯥꯏꯗ ꯑꯃꯨꯛ ꯂꯧꯕ ꯂꯥꯛꯑꯦ ꯑꯗꯨꯃꯥꯏꯅ ꯇꯧꯋꯦ ꯉꯇꯪ ꯂꯩꯔꯒ ꯑꯃꯨꯛ ꯂꯤꯔꯒꯦ
ꯉꯁꯥꯏꯗꯒꯤ ꯂꯤꯔꯤꯕ ꯋꯥꯔꯤꯁꯤꯕꯨ ꯑꯩꯗꯤ ꯑꯥ ꯅꯨꯡꯗꯥꯡ ꯋꯥꯏ ꯃꯣꯏꯒꯤ ꯋꯥꯔꯤ ꯂꯤꯕ ꯂꯣꯏꯔꯕ꯭ꯔꯥ ꯍꯥꯏꯔꯒ ꯑꯌꯨꯛꯇꯒꯤꯅ ꯄꯨꯡ ꯇꯔꯥꯃꯥꯊꯣꯏꯐꯥꯎꯒꯤ ꯋꯥꯔꯤꯗꯪ ꯑꯣꯏꯔꯦ ꯐꯔꯦ ꯅꯪꯒꯤ ꯋꯥꯔꯤꯗꯣ ꯂꯦꯞꯍꯧꯕꯅꯗꯤ ꯐꯔꯦ ꯉꯁꯤ ꯂꯣꯏꯕ ꯅꯥꯏꯗꯧ ꯃꯥꯟꯗ꯭ꯔꯦ ꯑꯩꯗꯤ ꯂꯣꯏꯔꯕ꯭ꯔꯥ ꯈꯜꯂꯨꯕꯅꯦ ꯑꯗꯣ ꯍꯌꯦꯡꯁꯦ ꯑꯗꯨꯝ ꯐꯖꯅ ꯋꯥꯛꯀꯤꯡꯗꯣ ꯆꯠꯂꯁꯦ ꯑꯗꯨꯒ ꯍꯌꯦꯡ ꯁꯨꯖꯨ ꯑꯩꯈꯣꯏꯒꯤ ꯀꯩꯅꯣ ꯌꯣꯒꯒꯤ ꯑꯣꯖꯥꯗꯨꯁꯨ ꯃꯥꯁꯨ ꯌꯥꯔ ꯑꯗꯨꯗꯤ ꯂꯥꯛꯀꯅꯤ ꯑꯗꯨꯗꯤ ꯍꯥꯏꯈꯤꯕꯅꯦ ꯑꯩꯅ ꯀꯟꯐꯥꯔꯝꯕꯨꯗꯤ ꯇꯥꯔꯣ ꯍꯥꯏꯕꯅꯦ ꯑꯗꯣ ꯃꯥꯅ ꯈꯤꯇꯪ ꯉꯟꯈꯠꯁꯦ ꯍꯥꯏꯕꯅꯦ ꯑꯩꯅ ꯍꯣꯏ ꯃꯉꯥ ꯃꯤꯅꯤꯠ ꯅꯤꯐꯨ ꯃꯉꯥ ꯁ꯭ꯋꯥꯏꯗ ꯌꯧꯔꯛꯑꯣ ꯇꯔꯨꯛ ꯇꯥꯗ꯭ꯔꯤꯉꯩꯗ ꯀꯥꯔꯒ ꯑꯥꯗ ꯇꯔꯨꯛ ꯇꯥꯕꯗ ꯌꯧꯅꯕꯅꯗꯤ ꯍꯥꯏꯒꯤꯈꯤꯕꯅꯦ ꯑꯗꯣ ꯍꯌꯦꯡꯁꯨ ꯑꯗꯨꯝ ꯅꯪꯒ ꯅꯅꯥꯎ ꯅꯨꯄꯥꯗꯨꯒ ꯂꯥꯛꯇꯣꯔꯤꯕ꯭ꯔꯥ ꯀꯃꯥꯏꯅ ꯇꯧꯕꯅꯣ
ꯍꯣꯏ ꯏꯅꯥꯎꯄꯥ ꯏꯕꯥꯟꯅꯤꯗꯤ ꯑꯗꯨꯝ ꯂꯥꯛꯑꯅꯤ ꯏꯕꯥꯟꯅꯤꯗꯤ ꯑꯗꯨꯝ ꯍꯥꯏꯕꯗꯤ ꯃꯥꯁꯨ ꯍꯧꯖꯤꯛꯇꯤ ꯈꯔ ꯂꯨꯍꯣꯡꯑꯝꯗꯥꯏ ꯑꯣꯏꯕꯒꯤ ꯃꯁꯥꯗꯣ ꯈꯤꯇꯪ ꯄꯥꯊꯅꯤꯡꯕ ꯍꯥꯏꯇꯥꯥꯔꯦ ꯑꯗꯨꯅ ꯍꯛꯆꯥꯡ ꯁꯥꯖꯦꯜ ꯇꯧꯕ ꯈꯣꯠꯄ ꯉꯝꯗ꯭ꯔꯕꯅꯤꯅ ꯑꯗꯨꯝ ꯈꯤꯇꯪ ꯆꯠꯄ ꯈꯣꯠꯄ ꯇꯧꯔꯒ ꯈꯤꯇꯪ ꯄꯥꯗꯅꯉꯥꯏ ꯍꯣꯠꯅꯔꯤ ꯑꯩꯁꯨ ꯍꯛꯆꯥꯡꯁꯦ ꯆꯥꯎꯈꯠꯂꯛꯄꯒꯤ ꯑꯗꯨꯝ ꯑꯌꯨꯛꯀ ꯅꯨꯡꯗꯥꯡ ꯄꯥꯗꯅ ꯑꯗꯨꯝ ꯈꯔ ꯈꯔ ꯈꯣꯠꯄ ꯇꯧꯕꯅ ꯏꯕꯥꯅꯤ ꯁꯣꯏꯗꯅ ꯂꯥꯛꯀꯅꯤꯅ ꯑꯗꯨꯃꯥꯏꯅ ꯈꯜꯂꯤ
ꯉꯁꯥꯏ ꯑꯌꯨꯛꯇ ꯅꯪꯅ ꯄꯤꯔꯛꯄ ꯁꯦꯛꯇꯣ ꯑꯩꯗꯤ ꯁꯦꯛꯁꯦ ꯀꯌꯥ ꯄꯥꯝꯗꯦꯕ ꯄꯥꯝꯗꯕ ꯍꯥꯏꯕꯗꯤ ꯁꯪꯒꯣꯝ ꯃꯅꯝꯒꯨꯝꯕ ꯅꯝꯕꯁꯦ ꯀꯌꯥ ꯄꯥꯝꯗꯦꯕ ꯁꯪꯒꯣꯝꯁꯦ ꯏꯁꯥꯅ ꯄꯥꯝꯖꯗꯕꯅꯤꯅ ꯑꯗꯨꯅꯅꯦ ꯑꯩꯅ ꯉꯁꯥꯏ ꯊꯛꯅꯤꯡꯗ꯭ꯔꯤꯗꯣ ꯑꯗꯣ ꯑꯩ ꯍꯣꯏ ꯗꯨꯀꯥꯟꯒꯤ ꯁꯦꯛꯀꯨꯝꯕꯗꯤ ꯑꯗꯨꯝ ꯊꯛꯏꯀꯣ ꯍꯥꯏꯗꯤ ꯃꯅꯝ ꯈꯤꯇꯪ ꯀꯟꯗꯕꯒꯨꯝꯕꯗꯨꯗꯤ ꯑꯗꯨꯝ ꯊꯛꯄ ꯉꯝꯃꯦ ꯑꯗꯨꯒ ꯉꯁꯥꯏꯒꯤꯗꯨꯗꯩ ꯑꯗꯨꯝ ꯃꯅꯝꯗꯣ ꯍꯥꯟꯅ ꯑꯗꯨꯝ ꯐꯥꯎꯈ꯭ꯔꯦ ꯅꯪꯅ ꯊꯥꯡꯖꯤꯜꯂꯛꯄꯗꯀꯣ ꯑꯗꯨꯅꯅꯦ ꯑꯩꯅ ꯉꯁꯥꯏ ꯊꯥꯛꯆꯗꯕꯗꯣ ꯋꯥꯔꯧꯕꯤꯅꯨ
ꯅꯠꯇꯦꯗ ꯑꯩꯁꯨ ꯀꯣꯟꯅꯕꯨꯗꯤ ꯍꯜꯂꯛꯑꯒ ꯑꯗꯨꯃꯥꯏꯅ ꯊꯛꯀꯦ ꯈꯠꯀꯦ ꯍꯜꯂꯝꯃꯦꯕꯀꯣ ꯑꯌꯨ ꯀꯣꯟꯅ ꯇꯥꯕꯗꯤ ꯏꯁꯤꯡ ꯊꯛꯈ꯭ꯔꯦ ꯑꯗꯨ ꯇꯥꯔꯒꯁꯨ ꯀꯩ ꯍꯥꯏꯅꯤ ꯑꯃꯗꯣ ꯉꯥꯏꯕ ꯑꯣꯏꯅ ꯑꯗꯨꯝ ꯁꯦꯝꯗꯣ ꯊꯝꯃꯝꯒꯦ ꯑꯗꯨꯃꯥꯏꯅ ꯈꯜꯂꯝꯕ ꯑꯗꯨꯗ ꯑꯗꯨꯝ ꯀꯨꯏꯅ ꯊꯝꯃꯗꯤ ꯑꯃꯨꯛ ꯅꯨꯡꯉꯥꯏꯗꯧ ꯃꯥꯟꯗꯦ ꯍꯥꯏꯕꯗꯤ ꯑꯗꯨꯝ ꯀꯥꯁꯤꯟꯕ ꯇꯧꯋꯦꯕꯀꯣ ꯑꯗꯨꯗꯨꯒꯤ ꯑꯗꯨꯝ ꯍꯣꯏꯗ ꯊꯛꯇꯣꯛꯑ ꯆꯠꯈ꯭ꯔꯒꯦꯅ ꯈꯟꯕꯒꯤ ꯑꯗꯨꯝ ꯊꯛꯀꯦꯅ ꯄꯨꯊꯣꯛꯂꯛꯄꯅꯦ ꯑꯗꯨ ꯅꯪꯁꯨ ꯂꯩꯔꯝꯕꯗ ꯑꯗꯨꯝ ꯈꯤꯇꯪ ꯃꯍꯥꯎ ꯇꯪꯉꯣ ꯈꯣꯠꯂꯣꯅ ꯑꯗꯨꯝ ꯍꯥꯏꯕꯒꯤ ꯑꯗꯨꯝ ꯄꯤꯔꯛꯄꯅꯦꯗ ꯍꯣꯏ ꯅꯪꯅ ꯊꯛꯇꯕ ꯈꯣꯠꯇꯕꯗꯣ ꯑꯩ ꯀꯥ ꯍꯦꯟꯅ ꯑꯗꯨꯗ ꯌꯥꯝ ꯈꯟꯖꯤꯟꯕ ꯈꯣꯠꯆꯤꯟꯕꯥꯕꯨꯗꯤ ꯇꯧꯗꯦ
ꯈꯟꯖꯤꯟꯕꯥꯕꯨꯗꯤ ꯇꯧꯗꯦ ꯅꯡꯁꯨ ꯀꯩꯁꯨ ꯈꯟꯖꯤꯟꯂꯨꯅꯨꯗꯥ ꯍꯣꯏ ꯑꯩꯕꯨꯗꯤ ꯀꯩꯝꯇ ꯈꯟꯗꯦꯗ ꯑꯗꯨꯝ ꯅꯪꯁꯨ ꯅꯨꯡꯉꯥꯏꯇꯕꯒꯤ ꯍꯥꯏꯕꯗꯤ ꯑꯣꯏꯔꯝꯅꯤ ꯑꯗꯣ ꯑꯩꯅꯁꯨ ꯁꯨꯝ ꯍꯥꯏꯗꯤ ꯀꯩꯝꯇ ꯊꯛꯄ ꯍꯩꯅꯗꯕ ꯅꯠꯇꯕ ꯑꯣꯏꯔꯒꯗꯤ ꯑꯗꯨꯝ ꯊꯈ꯭ꯔꯁꯨ ꯌꯥꯕ ꯈꯤꯇꯪ ꯇꯪꯕꯗꯣ ꯑꯗꯨꯝ ꯏꯁꯥꯒꯤ ꯍꯩꯅꯖꯗꯕꯅꯤꯅ ꯑꯗꯨꯝ ꯊꯛꯇ꯭ꯔꯕ ꯑꯩꯁꯨ ꯑꯗꯨꯅꯅꯦ ꯑꯗꯣ ꯍꯌꯦꯡꯕꯨꯗꯤ ꯈꯤꯇꯪ ꯉꯟꯅ ꯂꯥꯛꯑꯣ ꯍꯥꯏꯕꯅꯤ ꯍꯌꯦꯡꯁꯨ ꯑꯗꯨꯝ ꯑꯩ ꯐꯣꯟꯗꯤ ꯄꯨꯔꯛꯀꯗꯕ ꯃꯥꯟꯗꯦ ꯂꯥꯛꯑꯝꯗꯥꯏꯗ ꯍꯥꯏꯔꯛꯑꯒ ꯑꯗꯨꯝ ꯑꯗꯨꯃꯥꯏꯅ ꯑꯗꯨꯝ ꯐꯥꯎꯅꯔꯁꯦ ꯍꯌꯦꯡꯁꯦ
ꯍꯣꯏ ꯍꯣꯏ ꯀꯥꯏꯗꯦ ꯀꯥꯏꯗꯦ ꯑꯩ ꯑꯗꯨꯝ ꯄꯨꯡ ꯃꯉꯥꯒ ꯃꯤꯅꯤꯠ ꯀꯨꯟ ꯀꯨꯟꯊ꯭ꯔꯥ ꯁ꯭ꯋꯥꯏꯗ ꯅꯪꯉꯣꯟꯗ ꯍꯥꯏꯐꯦꯠ ꯐꯣꯟ ꯇꯧꯔꯒ ꯍꯧꯗꯣꯔꯛꯑꯒꯦ ꯍꯧꯔꯝꯃꯁꯨ ꯐꯔꯦ ꯍꯧꯔꯝꯗꯁꯨ ꯐꯔꯦ ꯑꯗꯨꯝ ꯅꯤꯡꯁꯤꯡꯕ ꯑꯣꯏꯅ ꯑꯗꯨꯝ ꯐꯣꯟ ꯇꯧꯔꯛꯀꯦ ꯑꯗꯨꯗꯨꯒ ꯑꯗꯨꯝ ꯂꯥꯛꯑꯣ ꯑꯩꯕꯨꯗꯤ ꯑꯗꯨꯝ ꯂꯣꯏꯁꯤꯜꯂ ꯂꯩꯔꯦꯕꯀꯣ ꯑꯗꯨꯝ ꯃꯣꯏ ꯑꯃ ꯑꯃ ꯂꯥꯛꯀꯗꯕꯗꯨ ꯉꯥꯏꯅꯕꯗꯣ ꯉꯥꯏꯅꯗꯣꯏꯅ ꯇꯧꯕꯒꯤ ꯑꯗꯨꯝ ꯂꯩꯕꯅꯤꯗ ꯍꯧꯕꯕꯨꯗꯤ ꯄꯨꯡ ꯃꯔꯤ ꯃꯈꯥꯏ ꯃꯉꯥ ꯁ꯭ꯋꯥꯏꯗ ꯑꯗꯨꯝ ꯍꯧꯔꯦꯕꯀꯣ ꯑꯗꯨꯒ ꯑꯗꯨꯝ ꯁꯤ ꯌꯦꯟꯒꯤ ꯀꯩꯒꯤ ꯊꯕꯛ ꯃꯌꯥꯝ ꯇꯧꯔꯝꯃꯤꯅꯦꯕ ꯑꯗꯣ ꯁꯨꯃꯥꯏꯅ ꯆꯤꯟ ꯁꯦꯡꯕꯗ ꯑꯃꯣꯠ ꯑꯀꯥꯏ ꯄꯥꯏꯗꯕꯩ
ꯍꯣ ꯍꯣꯏ ꯀꯩꯁꯨ ꯀꯥꯏꯗꯦ ꯑꯗꯣ ꯑꯐꯕ ꯊꯕꯛꯅꯦ ꯃꯇꯝ ꯃꯥꯡꯍꯜꯂꯒ ꯂꯩꯗꯣ__ ꯁꯨꯔꯛꯇꯤ ꯂꯩꯔꯤꯉꯩꯗ ꯍꯥꯡꯉꯤ ꯗ ꯉꯝꯕ ꯑꯗꯨꯝ ꯈꯔ ꯇꯧꯊꯣꯛꯑꯝꯕ ꯌꯥꯏ ꯋꯥꯀꯤꯡ ꯍꯜꯂꯛꯑ ꯃꯇꯨꯡꯗ ꯈꯤꯇꯪ ꯀꯣꯝꯖꯅꯕ ꯅꯨꯡꯁꯥꯁꯨ ꯌꯥꯝ ꯁꯥꯗ꯭ꯔꯤꯀꯥꯟꯗ ꯑꯗꯣ ꯑꯩꯈꯣꯏꯁꯦ ꯑꯗꯨꯃꯥꯏꯅ ꯇꯧꯔꯦ ꯑꯗꯣ ꯅꯨꯃꯤꯗꯥꯡ ꯋꯥꯏꯔꯝꯁꯦ ꯑꯃꯨꯛꯇꯪꯗꯤ ꯑꯩ ꯀꯥꯗꯤ ꯀꯥꯅꯤꯡꯕꯅꯦ ꯅꯨꯡꯗꯥꯡ ꯋꯥꯏꯔꯝꯒꯤ ꯑꯥ ꯈꯣꯢꯒꯤ ꯏꯤꯟꯚꯥꯢꯔꯣꯃꯦꯟꯒ ꯑꯌꯨꯛꯀꯤꯒ ꯈꯤꯇꯪ ꯑꯗꯨꯝ ꯈꯦꯠꯅꯩꯗꯅꯀꯣ ꯑꯌꯨꯛꯀꯤꯗꯤ ꯑꯩꯈꯣꯥꯏ ꯇꯣꯢꯅ ꯆꯠꯂꯝꯃꯤꯅ ꯑꯗꯨꯝ ꯇꯠꯇꯅ ꯐꯪꯉꯦ ꯅꯨꯡꯉꯥꯏꯇꯦ ꯍꯥꯢꯕ ꯅꯠꯇꯦ ꯑꯌꯨꯛꯇꯨꯁꯨ ꯅꯨꯡꯉꯥꯏ ꯑ ꯅꯨꯡꯗꯥꯡ ꯋꯥꯏꯔꯝꯒꯤ ꯃꯍꯥꯎꯗꯨꯗꯤ ꯑꯃꯨꯛ ꯐꯪꯗꯕꯁꯤ ꯀꯨꯏꯔꯦ ꯑꯗꯨꯅ ꯂꯥꯏꯕꯛ ꯐꯔꯒꯗꯤ ꯑꯗꯨꯝ ꯑ ꯏꯀꯨꯏ ꯀꯨꯏꯗꯅ ꯐꯪꯕ ꯑꯣꯏꯁꯅꯨ ꯑꯗꯣ ꯁꯣꯝꯁꯨ ꯑꯗꯨꯝ ꯍꯥꯡꯕ ꯃꯇꯝ ꯆꯥꯅꯕ ꯍꯥꯏꯗꯣ ꯑꯣꯏꯔꯒꯗꯤ ꯌꯥꯝ ꯅꯨꯡꯉꯥꯏꯖꯒꯅꯤ
ꯐꯔꯦ ꯐꯔꯦ ꯑꯗꯨꯗꯤ ꯊꯝꯅꯅꯉꯥꯏ ꯇꯧꯔꯁꯤꯀꯣ ꯑꯩꯁꯨ ꯋꯥꯔꯦ ꯉꯁꯤꯒꯤꯗꯤ
ꯍꯣꯏ ꯌꯥꯝ ꯅꯨꯡꯉꯥꯏꯅ ꯄꯣꯊꯥꯖꯔꯣ ꯑꯗꯨꯗꯤ ꯑꯩꯁꯨ ꯊꯝꯅꯕ ꯇꯧꯖꯔꯒꯦ
ꯐꯅꯤ ꯐꯅꯤ